ꯑꯥ
ꯑꯦꯗꯣꯧꯔꯅ
ꯍꯧꯔ ꯇ ꯀꯋꯦꯁꯀꯤ ꯭ꯔꯥꯎꯟ ꯀꯣ ꯋꯥꯀꯤꯡ ꯆꯂꯂ ꯍꯥꯏꯗꯤ ꯆꯥꯛ ꯊꯣꯡꯗ꯭ꯔꯤꯌꯣ ꯊꯣꯡꯗ꯭ꯔꯤꯕ꯭ꯔꯣ
ꯊꯣꯡ ꯆꯥꯛꯇꯤ ꯊꯣꯡꯉꯔꯣꯏ ꯏꯟꯁꯥꯡ ꯊꯣꯡꯒꯅꯤ
ꯀꯟ ꯁꯥ ꯐꯕꯤꯗ
ꯐ ꯂꯥꯏꯕ ꯏꯟꯁ ꯈꯪꯗꯦ ꯑꯗꯣ ꯑꯣꯔꯦꯟꯇꯦꯜꯒꯤ ꯀꯩꯅꯣꯗꯣ ꯕꯤꯜꯗꯤꯡ ꯑꯃ ꯑꯅꯧꯕ ꯁꯥꯕꯤꯕꯗꯣ ꯂꯣꯏꯈ꯭ꯔꯕꯣ ꯑꯗꯣ
ꯂꯣꯏꯈ꯭ꯔꯦ ꯍꯣꯏ ꯃꯤ ꯀ꯭ꯂꯥꯁ ꯂꯧꯅꯕ ꯃꯥꯜꯂꯦ ꯑꯗꯨꯗ
ꯏꯁꯁ ꯌꯥꯝ ꯀꯨꯏꯔꯦ ꯅꯍ ꯑꯗꯨꯗꯤ
ꯒ꯭ꯔꯥꯎꯟꯁꯨ ꯄꯨꯔꯥ ꯒ꯭ꯔꯤꯟ ꯑꯣꯏꯔꯦ ꯅꯨꯡꯉꯥꯏꯦ ꯅꯨꯡꯁꯤꯠ ꯁꯤꯠꯂꯒ
ꯀꯅꯥ ꯀꯅꯥ ꯆꯠꯂꯤꯅꯣ
ꯑꯩꯈꯣꯏ ꯂꯩꯒꯥꯏꯅꯤꯗ ꯃꯤ ꯇꯔꯨꯛ ꯇꯔꯨꯛ ꯇꯔꯦꯠ ꯑꯣꯏꯔꯝꯒꯅꯤ ꯋꯥꯟ ꯇꯨ ꯊ꯭ꯔꯤ ꯐꯣꯔ ꯐꯥꯏꯚ ꯁꯚꯦꯟ ꯑꯩꯠ ꯑꯦꯦꯛ ꯑꯣꯏꯔꯝꯒꯅꯦ
ꯀꯅꯥꯅꯣ ꯑꯗꯨꯗꯤ ꯅꯕꯥꯅꯤꯅꯦ ꯃꯈꯥꯒꯤ ꯑꯅꯤꯗꯨꯅꯦ ꯑꯗꯨ ꯑꯃꯗꯨꯅꯦ
ꯃꯈꯥꯒꯤꯗꯣ ꯃꯌꯥꯝꯕꯗꯣ ꯂꯩꯩꯊ꯭ꯋꯥꯟꯗꯨꯅꯦ ꯑꯗꯨꯒ ꯑꯄꯥꯎꯁꯨꯅꯦ ꯑꯗꯨꯒ ꯆꯪꯈꯥꯂꯨꯡꯁꯨꯅꯦ ꯑꯗꯨꯒ ꯂꯪꯈ꯭ꯋꯥꯝꯄꯧꯁꯨꯅꯦ ꯂꯩꯩꯄꯨꯊꯣꯏꯁꯨꯅꯦ ꯌꯥꯝꯅꯦ
ꯅꯣꯏ ꯅꯣꯏꯒꯤ ꯌꯦꯡꯅ ꯉꯥꯏꯔꯦ
ꯋꯥꯋꯀꯤꯡ ꯆꯠꯇꯕ ꯀꯨꯏꯔꯦꯕ ꯑꯗꯨꯒꯤ ꯆꯠꯇ꯭ꯔꯗꯤ ꯀꯩ ꯑꯗꯨꯝ ꯏꯁꯥꯁꯦ ꯅꯨꯡꯉꯥꯏꯇꯕꯀꯣ ꯍꯥꯏꯕꯗꯨ ꯍꯦꯞꯂꯒ ꯂꯩꯕꯗꯣ ꯅꯣꯏ ꯊꯣꯛꯀꯅꯤꯕ ꯑꯗꯨꯒꯤ ꯈꯔ ꯏꯁꯇ꯭ꯔꯦꯁꯤꯡ ꯇꯧꯧꯕꯅꯤꯗ ꯅꯣꯏꯗꯤ ꯆꯠꯅꯤꯡꯉꯥꯏ ꯃꯐꯝ ꯂꯩꯇꯕ꯭ꯔꯣ ꯁꯤ ꯅꯣꯏ ꯃꯅꯥꯛꯇꯄꯥꯛꯇ ꯁ꯭ꯋꯥꯏꯗ ꯆꯠꯄ ꯌꯥꯗꯕ꯭ꯔꯣ
ꯑꯗꯨꯗꯣ ꯃꯤ ꯆꯉꯅꯤ ꯍꯔ ꯇꯥꯏꯕ ꯍꯥ ꯀꯩꯅꯣ ꯃꯩꯂꯨꯂꯨꯒ ꯆꯠꯄꯅꯦꯕ ꯃꯥꯁꯨ ꯍꯧꯖꯤꯛꯀꯥꯟ ꯗ꯭ꯌꯨꯇꯤ ꯂꯩꯕꯒꯤ ꯆꯠꯇ꯭ꯔꯦ
ꯑꯗꯨ ꯅꯪꯒꯤ ꯅꯃꯥꯟꯅꯕꯤ ꯑꯃ ꯂꯩꯕꯗꯨꯗ ꯀꯧꯔꯒ ꯆꯠꯂꯣꯅ
ꯐꯠꯇꯦ ꯃꯥꯁꯨ ꯆꯠꯅꯤꯡꯗꯕ ꯃꯥꯜꯂꯦ
ꯃꯅꯨꯡꯉꯦ ꯆꯕꯁꯦ ꯇꯥꯎꯑꯣ ꯈꯔ ꯆꯠ
ꯑꯗꯨꯒ ꯑꯗꯨꯒ ꯑꯃꯨꯛ ꯌꯨꯝ ꯌꯨꯝ ꯍꯜꯂꯛꯑꯒ ꯌꯥꯝ
ꯑꯝꯆꯥ ꯍꯥꯖꯦ
ꯐꯖꯔꯅꯤ
ꯀꯔ ꯌꯥꯝꯅꯤꯅꯤ ꯀꯗꯦ
ꯑꯁꯤ ꯈꯨꯃꯟ ꯂꯝꯄꯥꯛꯇꯁꯦ ꯈꯣꯡꯒꯞ ꯐꯖꯖꯕ ꯌꯥꯝ ꯂꯩꯌꯦ ꯐꯣꯔꯃꯦꯜꯒꯤ
ꯍ ꯍꯣꯏ
ꯐꯥꯖꯕ꯭ꯔꯥ
ꯅ ꯈꯣꯡꯒ꯭ꯔꯥꯎꯔꯣ ꯐꯨꯨꯔꯦꯠꯔꯣ
ꯈꯣꯡꯒ꯭ꯔꯥꯎꯁꯨꯅꯦ ꯐꯨꯔꯤꯁꯁꯨꯅꯦ ꯈꯣꯡꯒ꯭ꯔꯥꯎ ꯈꯣꯡꯒ꯭ꯔꯥꯎ ꯐꯖꯕ ꯂꯩꯌꯦꯕ ꯍꯃꯥꯎꯒꯤ ꯑꯃꯗ ꯆꯍꯨꯝ ꯌꯥꯡꯈꯩ ꯍꯥꯏꯌꯦ ꯑꯗꯣ ꯆꯍꯨꯝ ꯐꯥꯎ ꯂꯧꯕ ꯌꯥꯔꯅꯤ ꯍꯥꯏ ꯍꯥꯥ
ꯑꯥ ꯀꯌꯥ ꯍꯥꯏꯒꯦ
ꯑꯗꯨ ꯆꯍꯨꯝ ꯐꯥꯎ ꯇꯥꯕꯤꯒꯦ ꯍꯥꯏꯕ
ꯊ꯭ꯔꯤ ꯍꯟꯗ꯭ꯔꯦꯗ ꯊ꯭ꯔꯤ ꯍꯟꯗ꯭ꯔꯦꯠꯅꯤꯅ ꯅꯍꯥꯟ ꯑꯗꯨ ꯁꯤꯖꯟ ꯃꯔꯔꯀꯤꯦ ꯃꯅꯨꯡꯗ ꯑꯃ ꯑꯍꯟ ꯅꯨꯄꯤ ꯑꯃ ꯂꯩꯏꯅ ꯃꯊꯟꯇ ꯐꯝꯕꯗꯣ ꯑꯗꯨꯗ ꯑꯩꯁꯦ ꯏꯁꯀꯤꯟ ꯀꯂꯔꯗ ꯂꯧꯕꯗꯣ ꯐꯣꯔ ꯍꯟꯗ꯭ꯔꯦꯗ ꯂꯧꯋꯦ ꯑꯗꯨꯅꯒ ꯃꯄꯥꯒꯤ ꯃꯅꯨꯡꯅ ꯊ꯭ꯔꯤ ꯍꯟꯗ꯭ꯔꯦꯗ ꯂꯧꯋꯦ
ꯑꯁꯤꯔꯁꯨ ꯐꯅ
ꯍꯖꯕ꯭ꯔꯗ
ꯍꯣꯏꯕꯖꯥꯏ ꯑꯩꯩꯅꯥꯏꯗ ꯑꯗꯨꯒꯤ ꯂꯧꯅꯤꯡꯉꯦꯕ ꯑꯗꯣ ꯄꯩꯁꯥꯗ ꯀꯩꯅꯣ ꯁꯨꯗꯕ
ꯑꯁ ꯂꯧꯒꯗꯧ ꯗ꯭ꯔꯦꯁ ꯌꯥꯝ ꯂꯧꯒꯗ ꯄꯩꯁꯥ ꯂꯩꯗꯕ ꯀꯥꯁꯤꯗ
ꯈꯣꯡꯒ꯭ꯔꯥꯗꯣ ꯁꯦꯠꯅꯤꯉꯥꯏ ꯂꯩꯇꯕꯒꯤ ꯌꯥꯗꯦ
ꯑꯩꯁꯨ ꯈꯣꯡꯒ꯭ꯔꯥꯎꯗ꯭ꯔꯦ ꯁꯦꯅꯤꯡꯉꯥꯏ ꯂꯩꯇ꯭ꯔꯦꯅꯦ ꯌꯨꯝꯗ ꯂꯣꯏꯅ ꯊꯝꯕꯤꯈꯤꯕꯅꯦ ꯑꯗꯨꯒ ꯅꯪꯁꯨ ꯄꯣꯛꯈ꯭ꯔꯦ ꯈꯔ ꯑꯦ ꯗꯁ ꯂꯎꯗ꯭ꯔꯦꯁꯦ ꯍ
ꯕ꯭ꯔꯣꯛ ꯕꯣꯔꯣꯛ ꯍꯥꯏꯔꯒ ꯑꯅꯧ ꯑꯅꯧꯕ ꯗ꯭ꯔꯦꯁ ꯄ ꯁꯠꯂ ꯅꯍꯥꯏ ꯇꯔꯥ ꯃ
ꯑꯝꯕ
ꯀꯩꯗꯧꯕꯒꯤꯔꯣ ꯅꯪꯒꯤ ꯀꯩꯅꯣ ꯐꯣꯟꯁꯦ ꯀ꯭ꯔꯦꯛ ꯈ꯭ꯔꯦꯛ ꯈ꯭ꯔꯦꯛ ꯌꯥꯝ ꯇꯧꯋꯦ
ꯑꯥꯡꯒꯤꯁꯨ ꯇꯧꯋꯦ
ꯑꯪ ꯑꯗꯨꯝ ꯁꯠ ꯁꯤꯄꯒ
ꯅꯨꯄꯥꯥꯅ ꯌꯥꯃꯤꯗꯁꯤꯒ꯭ꯔꯥꯎꯁꯦ ꯅꯨꯄꯥꯁꯤꯅꯦ ꯅꯨꯄꯤ ꯈꯔ ꯄꯤꯔꯤꯀꯦꯠ ꯁꯅꯥꯔꯒ ꯂꯩꯌꯦ
ꯋꯥꯛꯀꯤꯡ ꯆꯦꯟꯕ ꯃꯤ ꯌꯥꯝꯗꯕ꯭ꯔꯣ ꯑꯗꯨꯗ ꯑꯣꯔꯦꯟꯗꯦꯜꯒꯤ ꯀꯩꯅꯣꯗ ꯒ꯭ꯔꯥꯎꯟ ꯒ꯭ꯔꯥꯎꯟ ꯅꯠꯇꯕ ꯑꯃ ꯂꯝꯕꯤꯗꯣ
ꯃꯃꯤꯁꯨ ꯄꯥꯟꯁꯦ
ꯃꯤꯌꯥꯝꯝ ꯆꯠꯅꯕꯅꯦ ꯑꯗꯨꯣ ꯃꯇꯝ ꯃꯇꯝꯗ ꯅꯨꯡꯁꯤꯠ ꯌꯥꯝ ꯁꯦꯠꯄ ꯃꯥꯜꯂꯦ ꯍꯦꯟꯅ ꯒꯦꯁꯦ
ꯉꯁꯥꯏꯁꯤꯇ ꯉꯥꯏꯅ ꯀ ꯍꯦꯟꯅ ꯀꯥꯟꯁꯤꯅꯦꯦ
ꯎꯝ ꯑꯗꯣ ꯄꯨꯡ ꯀꯌꯥ ꯐꯥꯎ ꯆꯠꯄ꯭ꯔꯣ ꯅꯣꯏ ꯋꯥꯛꯀꯤꯡ ꯆꯠꯄꯗꯣ
ꯗ ꯍꯨꯟꯗꯛꯁꯦ ꯍꯟꯗꯤ ꯍꯜꯂꯦꯗꯣ ꯎ
ꯅꯨꯡꯇꯤꯒꯤ ꯆꯠꯄ꯭ꯔꯣꯅꯦ
ꯆꯠꯠꯇꯦ ꯑꯩꯈꯣꯏꯗꯤ ꯑꯗꯨꯝ ꯆꯥꯅꯤꯡꯕ ꯅꯨꯃꯤꯠ ꯑꯗꯨꯝ ꯆꯠꯂꯦ ꯁ ꯍꯁ ꯅꯗ꯭ꯔꯣ
ꯑꯗꯨꯒ ꯄ꯭ꯔꯣꯒ꯭ꯔꯦꯁꯇꯤ ꯊꯣꯛꯈ꯭ꯔꯣꯅꯦ ꯅꯨꯡꯇꯤ ꯇꯤ ꯅꯠꯇꯕꯤꯗ ꯑꯃꯨꯛ ꯆꯠ ꯑꯃꯨꯛ
ꯄ꯭ꯔꯣꯒ꯭ꯔꯦꯁꯗꯤ ꯅꯨꯡꯉꯥꯏꯇꯦꯅꯔꯣꯝ ꯇꯥꯏ ꯑꯗꯨ ꯈꯔ ꯔꯤꯐ꯭ꯔꯦꯁ ꯇꯧꯅꯤꯉꯥꯏ ꯆꯠꯀꯅꯦꯕ
ꯅꯨꯄꯤꯗꯤ ꯅꯨꯕꯥꯅꯤ ꯈꯛꯇꯔꯣ
ꯀꯗ ꯆꯂꯣ ꯈꯔ ꯀ ꯁꯅꯥꯔꯦ
ꯑꯗꯨ ꯅꯨꯄꯤꯗꯣ ꯅꯨꯕꯥꯅꯤ ꯈꯛꯇꯔꯣꯕ
ꯍꯣꯏ ꯂꯩꯀꯥꯏꯗꯒꯤ ꯂꯥꯛꯄꯗꯤ ꯈ꯭ꯣꯏ ꯑꯕꯥꯅꯤ ꯈꯇꯅꯤ ꯏꯁꯀꯤꯞꯄꯤꯡ ꯇꯧꯒꯦ ꯍꯥꯏꯅꯗꯤ ꯂꯥꯛꯄꯅꯦ ꯃꯥꯁ ꯀꯤꯄꯤꯡ ꯇꯧꯐꯝ ꯂꯩ ꯌꯦꯇꯕ ꯄꯔ ꯀꯗ ꯂꯥꯛꯒꯅꯦꯀꯤꯄ ꯂꯧꯁꯦ ꯌꯥꯗꯁ ꯔꯥꯁꯇ ꯌꯥꯗꯦꯕ
ꯏꯁꯀꯤꯞꯄꯤꯡꯒꯤ ꯀꯩꯅꯣ ꯑꯁꯤꯗ ꯂꯩꯌꯦ ꯁꯤꯅ ꯑꯄꯥꯒꯤ ꯂꯩꯌꯦꯦ ꯃꯥꯗꯣ ꯄ ꯀꯩꯅꯣ ꯁꯤꯖꯤꯟꯁꯨ ꯁꯤꯖꯤꯟꯅꯂꯦ
ꯑꯩꯉꯣꯟꯗꯁꯨ ꯌꯥꯎꯋꯦ ꯁꯤ ꯕ꯭ꯔꯗꯔ ꯆꯪꯈꯥꯂꯣꯝꯒꯤꯗꯣ ꯃꯥꯅ ꯅꯍꯥꯟꯗꯣ ꯑꯩꯅ ꯄꯤꯔꯛꯑꯣ ꯍꯥꯏꯔꯒ ꯄꯨꯔꯛꯑꯣ ꯍꯥꯏꯕꯒꯤ ꯄꯨꯔꯛꯄ ꯑꯗꯨ ꯑꯃꯈꯛ ꯇꯧꯕꯤꯔꯒ ꯇꯎꯗ꯭ꯔꯦ ꯁ ꯑꯃ ꯄꯨꯔꯥꯑꯒ ꯒ꯭ꯔꯥꯎꯟ ꯃꯅꯨꯡꯗꯗꯤ ꯇꯧꯕ ꯅꯨꯡꯉꯥꯏꯇꯕ
ꯁꯀꯤꯄꯤꯡ ꯇꯧꯒꯦ ꯇꯧꯔꯒ ꯁ ꯇꯧ ꯇꯧꯗꯦ ꯑꯃꯈꯛ ꯑꯃꯈꯛ ꯇꯅꯤ
ꯅ ꯑꯐꯁꯤꯌꯥꯔꯗ ꯂꯥꯛꯏꯕꯅꯤꯅ ꯇꯧꯕ ꯌꯥꯔꯣꯏꯅꯦ
ꯃꯥ ꯈꯥꯗ ꯀꯣ ꯃꯈꯥꯗ ꯌꯨꯝ ꯁꯥꯒꯦ ꯀꯥꯟꯗ ꯇꯧꯕ ꯕ ꯃꯥꯗ ꯃꯗ ꯃꯝ
ꯅꯣꯏꯒꯤꯁꯨ ꯖꯒꯥ ꯌꯥꯎꯗꯦꯅꯦ ꯏꯁꯄꯦꯁ ꯌꯥꯎꯗꯦ ꯣꯣ ꯍ ꯍꯧꯖꯤꯛꯁꯤ ꯀꯤꯄꯤꯡ ꯇꯧꯅꯤꯡꯉꯥꯏ ꯊꯤꯒꯦꯁꯦ ꯍꯌꯦꯡꯁꯨ ꯏꯟꯇꯔꯚꯤꯌꯨ ꯂꯩꯌꯦ ꯆꯠꯁꯤꯔꯣ ꯆꯠꯔꯣꯏ ꯐꯗ ꯑ
ꯃꯅꯗꯤ ꯀꯤ ꯆꯔꯔꯕꯣ